ꯍꯂꯣ ꯍꯜꯂꯣ
ꯍꯜꯂꯣ
ꯑꯣ ꯀꯩꯗꯧꯔꯤꯕꯔꯤꯕꯅ
ꯎꯝ ꯇꯥꯔꯔꯕꯣ
ꯎꯝ ꯇꯥꯔꯦ ꯇꯥꯔꯦ ꯇꯥꯔꯦ ꯀꯩꯗꯧꯔꯤꯕꯅꯣ ꯑꯁ ꯑꯗꯨꯝ ꯇꯨꯝꯐꯝꯗ ꯍꯤꯞꯂꯒ ꯂꯩꯌꯦꯅꯦ
ꯎꯝ ꯆꯥꯛꯄꯤ ꯊꯣꯡꯉꯕꯣꯗꯦ
ꯑꯦ ꯆꯥꯛ ꯊꯣꯡꯕ ꯍꯧꯗ꯭ꯔꯤꯌꯦ ꯉꯜꯂꯤꯅꯦ ꯍꯧꯖꯤꯛ ꯆꯥꯛ ꯊꯣꯡꯅꯤꯡꯉꯥꯏ
ꯎ
ꯅꯪꯗꯤ ꯊꯣꯡꯕ ꯍꯧꯔꯕ꯭ꯔꯥ
ꯑꯩꯅ ꯉꯥꯡꯕꯁꯦ ꯐꯖꯅ ꯇꯥꯕ꯭ꯔꯣ
ꯎꯝ ꯇꯥꯏ ꯇꯥꯏ ꯎꯝ
ꯅꯪꯅ ꯉꯥꯡꯕ ꯐꯖꯅ ꯇꯥꯏ ꯅꯪꯒꯤ ꯈꯣꯟꯖꯦꯜꯁꯨ ꯌꯥꯝ ꯀꯩꯅꯣ
ꯎ ꯎꯝ
ꯑꯩꯅ ꯍꯥꯏꯕ ꯇꯥꯗꯕ꯭ꯔꯥ ꯐꯖꯅ ꯇꯥꯕ꯭ꯔꯥ
ꯅꯨꯡꯗꯥꯡꯒꯤꯗꯤ ꯀꯩ ꯅꯪ ꯐꯪꯗꯣꯏꯅꯣ ꯁꯣꯝꯁꯤꯕꯣ
ꯍꯧꯔꯦꯟꯗꯤ ꯀꯩꯅꯣꯒꯤ ꯍꯋꯥꯏꯒ ꯁꯀ꯭ꯋꯥꯁ ꯁꯊꯣꯡ ꯆꯥꯥꯁ
ꯅꯪꯗꯤ ꯀꯔꯤ ꯌꯦꯟꯁꯥꯡ ꯊꯣꯡꯅꯤꯉꯥꯏ ꯇꯧꯕ꯭ꯔꯥ
ꯑꯩꯅ ꯅꯉꯣꯟꯗ ꯐꯣꯇꯣ ꯁꯦꯟ ꯇꯧꯕꯤꯕꯅꯦ ꯑꯃ ꯌꯦꯡꯉꯣ ꯎ
ꯑꯩꯅ ꯍꯥꯏꯕ ꯇꯥꯗꯕ꯭ꯔꯥ
ꯍꯣꯏꯒꯗꯤ ꯌꯦꯡꯗꯕ꯭ꯔꯣ ꯍꯧꯖꯤꯛꯀꯥꯟꯁꯤꯕꯣ
ꯑ ꯌꯦꯡꯉꯦ ꯌꯦꯡꯉꯦ
ꯑ
ꯥꯎ ꯌꯦꯡꯉꯦ ꯅꯪꯗꯤ ꯌꯦꯡꯗꯕ꯭ꯔꯥ
ꯎꯝ
ꯇꯥꯕ꯭ꯔꯣ
ꯑꯩꯈꯣꯏꯗꯤ ꯅꯨꯡꯗꯥꯡꯒꯤ ꯆꯥꯛ ꯆꯥꯔꯦ
ꯑꯥ ꯑꯥ
ꯅꯒꯤꯀꯨꯝ ꯆꯕ
ꯎꯝ
ꯍꯧꯖꯤꯛ ꯑꯩꯈꯣꯏꯁꯨ ꯊꯨꯡꯕ ꯍꯧꯔꯅꯤ ꯉꯍꯥꯛꯇꯪ ꯂꯥꯏꯔꯤꯗꯤ
ꯀꯥꯁꯒꯥꯎ ꯍꯏ
ꯆꯅꯥꯒꯤ ꯇꯝꯅꯣ ꯅꯪꯒꯤ ꯚꯥꯏꯗꯤ ꯄꯣꯔꯇꯨꯒꯜꯒꯤꯔꯣ ꯃꯦꯁꯤꯒꯤꯔꯣ
ꯑꯩꯗꯤ ꯄꯣꯇꯨꯒꯜꯒꯤ ꯁꯄꯣꯔꯅꯦꯗꯤ ꯄꯣꯇꯨꯒꯜꯒꯤ ꯐꯁꯤ ꯑ ꯑ ꯆꯅ ꯆꯌꯦꯦ ꯍꯥꯎ ꯋꯥꯏꯀ ꯀ ꯌꯥ
ꯑꯩꯁꯨꯀꯣꯥꯁꯒ
ꯍꯋꯥꯏ
ꯑꯩꯁꯨ ꯏꯁꯀ꯭ꯋꯥꯁꯒ ꯍꯋꯥꯏ ꯆꯥꯁꯤꯔꯥꯅ ꯅꯣꯏꯗꯤ ꯆꯥꯛ ꯆꯥꯕ ꯌꯥꯝ ꯉꯥꯜꯂꯤꯗꯅ
ꯀꯔꯤ ꯇꯧꯕꯅꯣ ꯅꯪꯗꯤ ꯍꯧꯖꯤꯛ ꯀꯔꯤ ꯇꯧꯔꯝꯅꯣ
ꯑꯦ ꯍꯧꯖꯤꯛ ꯇꯨꯡ ꯍꯤꯕ꯭ꯔꯒꯂ ꯏꯗ ꯇꯨꯡꯐꯝꯗ ꯍꯤꯞꯂꯒ ꯂꯩꯒꯦ
ꯃꯨꯡꯐꯝꯗ ꯍꯤꯞꯂꯒ ꯀꯩꯗꯧꯔꯤꯁꯤꯅꯣ ꯀꯩꯗꯩꯗ ꯀꯩꯗ ꯀꯩꯗꯧꯁꯤꯒꯦꯅꯦ ꯈꯜꯂꯒ ꯂꯩꯕ
ꯁꯔꯤꯌꯥ
ꯎꯝ ꯌꯨꯝꯐꯝꯐꯝ ꯎꯝ ꯇꯨꯝꯐꯝꯗ ꯍꯞꯂꯒ ꯂꯩꯌꯦ ꯅꯣꯏꯗꯤ ꯁꯛ ꯆꯥꯕ ꯌꯥꯝ ꯉꯥꯜꯂꯤꯗꯅ ꯍꯥꯥ ꯅꯛꯁꯥ ꯇꯧꯔꯕ꯭ꯔꯣ
ꯎ
ꯆꯠ ꯆꯠꯇꯧꯗꯕ꯭ꯔꯣ ꯑꯥ ꯌꯥꯝ ꯌꯥꯝ ꯅ ꯂꯩꯅꯦ
ꯀꯩ ꯃꯊꯦꯜ ꯌꯥꯝ ꯍꯥꯎ ꯍꯥꯎꯋꯦ ꯁꯨꯝꯗꯦ
ꯎꯝ ꯌꯥꯝ ꯉꯜꯂꯤꯅꯦ ꯁꯥꯛ ꯆꯥꯊꯣꯛꯄ
ꯑꯩꯅ ꯑꯦꯟꯁꯥꯡ ꯊꯥꯕꯤꯈꯤꯕꯅꯦ ꯌꯦꯡꯉꯣ ꯑꯦꯟꯁꯥꯡꯗꯣ
ꯎꯝ ꯑꯗꯨꯃꯥꯏꯅ ꯇꯧꯔꯁꯦ
ꯎꯝ
ꯊ ꯀꯁꯨ ꯔꯒꯦ ꯁꯝꯁꯤꯕꯨꯨ ꯑꯍꯥꯟꯕꯂꯣ ꯃꯝꯂ ꯏꯅ ꯈꯥꯟꯗ
ꯑꯉꯥꯡ ꯇꯔꯨꯛ ꯇꯔꯦꯠ ꯁꯨꯈ꯭ꯔꯤꯗ ꯑꯉꯥꯡ ꯌꯥꯝꯈ꯭ꯔꯦ
ꯀꯗꯧꯅ ꯅ ꯃꯖ
ꯇꯨꯝꯂꯒ ꯍꯤꯞꯂꯒ ꯅꯪ ꯅꯪꯒꯤ ꯋꯥꯈꯜꯗ ꯆꯪꯂꯉꯒ ꯂꯩꯌꯦꯅꯦ ꯅꯪꯒꯤ ꯈꯣꯟꯖꯦꯜꯁꯦ ꯇꯥꯛꯑꯣ ꯌꯥꯝ ꯅꯨꯡꯉꯥꯏꯌꯦ ꯅꯪꯒꯤ ꯈꯣꯟꯖꯦꯜ ꯇꯥꯕ ꯃꯇꯝꯗ ꯊꯃꯣꯏꯗꯒꯤ ꯀꯩꯅꯣ ꯐꯧꯔꯛꯏꯕ
ꯂꯩꯀ
ꯎꯝ ꯅꯪꯅ ꯉꯥꯡꯕꯗꯣ ꯑꯩꯗꯤ ꯇꯥꯕꯗꯣ ꯐꯖꯅꯗꯤ ꯅꯨꯡꯉꯥꯏꯇꯦꯕꯀꯣ ꯑꯗꯨ ꯑꯗꯨꯅ ꯈꯤꯇꯪꯀ ꯂꯧꯁꯜꯂꯦ
ꯎꯝ
ꯎꯝ ꯑꯩꯗꯤꯗꯤ ꯐꯖꯅ ꯇꯥꯕ꯭ꯔꯣ ꯅꯪꯅ
ꯎꯝ ꯇꯥꯏ ꯐꯖꯅ ꯇꯥꯏ
ꯑꯣ ꯋꯥꯔꯤꯔꯤ ꯑꯃ ꯂꯩ ꯑꯣ ꯇꯆꯅ ꯆꯥꯏꯌꯦ
ꯉꯁꯤꯗꯤ ꯉꯁꯤꯒꯤ ꯋꯦꯗꯔꯁꯤꯕꯨ ꯀꯃꯥꯏꯅ ꯇꯧꯒꯦ ꯅꯨꯡꯉꯥꯏꯕ꯭ꯔꯣ ꯀꯃꯥꯏ ꯀꯃꯥꯏ ꯀꯔꯤ ꯀꯔꯤ ꯊꯕꯛ ꯐꯧꯒꯦ ꯕꯨ ꯁꯖꯕ
ꯎ ꯁꯣꯔꯤ ꯋꯥꯔꯤ ꯂꯤꯕꯤ ꯀꯦ ꯀꯋꯥꯔꯤ ꯄꯥꯃꯦ ꯒꯕꯂꯤꯤ ꯄꯝ꯭ꯔꯥ ꯍꯔꯤ ꯋꯥꯔꯤꯔꯤ ꯀꯝ ꯝ ꯋꯥꯔꯤ ꯌꯥꯝ ꯅ ꯑꯥ ꯑꯦꯅꯤ ꯏꯁꯇꯣꯔꯤ ꯑꯃ ꯑꯃꯃꯥꯏ ꯀꯜꯂꯤꯔꯒꯦꯀꯣ ꯀꯩꯅꯣꯁꯦ ꯃꯆꯤꯟꯅꯥꯎ ꯑꯅꯤꯈꯛ ꯂꯩꯔꯝꯃꯦꯕꯣ ꯃꯆꯤꯟꯅꯥꯎ ꯑꯅꯤꯁꯦ ꯃꯌꯥꯝ ꯑꯃꯒ ꯃꯅꯥꯎꯄꯥꯒ ꯅꯨꯄꯥ ꯃ ꯑꯃꯀ ꯑꯗꯨꯁꯤꯗꯅꯦꯕ
ꯃꯃꯥꯒ ꯃꯄꯥꯗꯤ ꯂꯩꯈꯤꯗ꯭ꯔꯦꯕ ꯑꯗꯨꯒ ꯃꯌꯥꯝꯕꯗꯨꯗꯤ ꯁꯤꯡꯉꯦꯕꯀꯣ ꯑꯗꯨꯒꯅꯤ ꯃꯃꯥ ꯃꯄꯥꯁꯤꯅ ꯐꯪꯕ ꯑꯗꯨꯒ ꯀ ꯇꯋꯦ ꯃꯅꯥꯄꯥꯖꯤ ꯐꯪꯗ ꯃꯥꯖꯦ ꯑ ꯃꯗꯩ ꯆꯀꯅꯦ ꯎ ꯑꯩꯈꯣꯏꯗꯤ ꯏꯁꯤꯡ ꯑꯁꯥꯕꯕꯁꯤ ꯀꯀꯥꯟꯗ ꯀꯃꯥꯏꯅ ꯊꯛꯄꯅꯤ ꯈꯣꯠꯄꯅꯤ ꯈꯪꯗꯦꯕ ꯑꯗꯨꯅ ꯃꯅꯥ ꯃꯌꯥꯝꯁꯤꯅ ꯃꯃꯥꯁ ꯀꯟꯅ ꯅꯥꯔꯤꯕ꯭ꯔ ꯑꯗꯨꯗ ꯃꯌꯥꯝꯗꯁꯨꯅ ꯑꯩꯗꯣ ꯎꯝ ꯀꯩꯅꯣ ꯆꯠꯀꯦ ꯃꯥꯁꯦ ꯀ ꯀꯥꯔꯛꯄꯤꯗ ꯃꯥꯁꯦ ꯀꯩꯅꯁꯨ ꯎꯕꯤꯒꯦ ꯑꯩ ꯏꯃꯥꯁꯦꯅ ꯀꯩꯅꯣ ꯅꯠꯇ꯭ꯔꯒ ꯗꯣꯛꯇꯔꯗ ꯀꯩꯅ ꯀꯧꯋꯦ ꯍꯥꯏ ꯈꯂꯤ ꯑꯗꯨꯅ ꯅꯪꯗꯣ ꯁꯤꯗ ꯉꯥꯏꯍꯥꯛꯇꯪ ꯅꯪ ꯑꯩ ꯁꯤꯗ ꯑꯗꯨꯝ ꯁꯦꯟꯅꯔꯝꯃꯒꯦ ꯅꯪ ꯀꯩꯅꯣ ꯏꯃꯥꯥꯁꯩ ꯄꯨꯔ ꯆꯠꯇꯣꯏꯅꯤ ꯅꯪꯗꯣ ꯈꯧꯗꯣ ꯀꯩꯅꯣ ꯇꯧꯔꯨꯁꯨ ꯎꯝ ꯍꯥꯜꯂꯨꯁꯨ ꯍꯥꯏꯕ ꯐꯧ ꯑꯃ ꯀꯩꯅꯣ ꯇꯧ ꯆ ꯑꯐꯠꯇꯕ ꯍꯥꯏꯗꯤ ꯀꯛꯄꯒꯨꯝꯕ ꯂꯩ ꯇꯅꯦ ꯀꯩꯅꯣꯝ ꯂꯧ ꯍꯧꯗꯣ ꯈꯣꯏꯌꯣ ꯍꯥꯏꯕ ꯈꯩꯅꯝ ꯍꯥꯏꯌꯦꯕꯀꯣ ꯑꯗꯨꯣ ꯍꯥꯏꯕꯗꯅꯦ ꯍꯥꯏꯕ ꯃꯥꯅꯅꯦ ꯍꯣꯏ ꯅꯪꯅ ꯐꯧꯗꯣ ꯎꯆꯣꯅ ꯍꯥꯏꯕ ꯑꯗꯨꯣꯅꯦ ꯍꯧꯂꯛꯄ ꯆꯠꯄꯗ ꯍꯣꯏ ꯇꯥꯆꯧ ꯍꯥꯏ ꯆꯠꯂꯦ ꯑꯗꯨꯒꯅꯦ ꯃꯥꯅꯅꯦ ꯐꯧ ꯑꯩꯈꯣꯏꯒꯤ ꯐꯧ ꯄꯥꯡꯈꯠꯂꯛꯄꯗꯨꯕꯨꯅꯦ ꯈꯪꯕ꯭ꯔꯥ ꯃꯥꯅꯅꯦ ꯐꯧ ꯄꯥꯡꯈꯠꯄꯁꯦ ꯃꯥꯗꯤ ꯃꯁꯛ ꯈꯪꯗꯗꯅꯅꯦ ꯍꯝꯕ ꯇꯤꯟꯃꯤꯅꯅꯦ ꯑꯩꯣꯏꯅ ꯇꯤꯟ ꯂꯣꯏꯅ ꯆꯩ ꯂ ꯀꯟꯊꯠꯂ ꯆꯩ ꯂ ꯀꯟꯊ ꯑꯗꯨꯒꯅꯦ ꯂꯣꯏꯅ ꯐꯧꯗꯤ ꯂꯣꯏ ꯁꯤꯔꯦꯕ ꯈꯨꯝꯕ ꯐꯕ ꯑꯝꯇ ꯀꯩꯅꯣ ꯇꯧꯗ꯭ꯔꯦꯕ ꯑ ꯍ ꯍꯧꯗ꯭ꯔꯦ ꯃꯥꯕꯄꯔꯦ ꯃꯌꯥꯝꯕꯨꯁꯦ ꯂꯥꯛꯑꯦ ꯃꯌꯥꯝꯁꯦ ꯂꯥꯛꯑ ꯈꯥꯟꯅ ꯍꯧꯕꯤꯔꯝ ꯀꯥꯟꯗ ꯑꯗꯨꯃꯥꯏꯅ ꯇꯧꯔꯝꯝꯕꯗꯗꯤ ꯃꯌꯥꯝꯒꯤꯛꯇ ꯂꯋꯥꯏ ꯁꯥꯠꯂꯕ ꯀ ꯀꯩꯁꯤꯗꯤ ꯊꯧ ꯂꯣꯏ ꯃꯥꯡꯉꯦꯅ ꯃꯥꯁꯦ ꯃꯌꯥꯝ ꯀꯁꯦ ꯀꯞꯀꯦꯗ ꯈꯛꯑꯦꯅꯤ ꯑꯗꯨꯅꯦ ꯒꯤ ꯃꯥ ꯐꯥꯏꯗꯦꯅꯦ ꯍꯥꯏꯕꯗꯤ ꯀ ꯉꯝꯗ꯭ꯔꯕ ꯍꯥꯏꯕꯗꯤ ꯃꯅꯥꯎ ꯃꯄꯥꯗꯨ ꯄꯪꯉꯦ ꯈꯪꯕꯅꯤꯅ ꯃꯥꯅꯀꯣ ꯑꯣ ꯑꯣꯛ ꯆꯥꯛꯇꯅ ꯀꯞꯄꯦ ꯃꯇꯝꯗ ꯑ ꯑꯩꯅ ꯇꯄ ꯂꯩ ꯃꯌꯥꯝꯕꯅ ꯍꯥꯏꯔꯦ ꯀꯩꯅꯣ ꯅꯪꯅ ꯐꯧꯔ ꯂ ꯆ ꯍꯥꯏꯔꯒ ꯀꯟꯊꯜꯂꯝꯃꯦ ꯈꯣꯠꯂꯦ ꯇꯧꯔꯦ ꯑ ꯃꯔ ꯄꯅ ꯀꯩꯅꯣ ꯇꯥꯆꯧ ꯐꯧꯗ ꯇꯤꯟ ꯑꯣꯏꯅ ꯄꯣꯛꯑꯪꯒ ꯇꯧꯕꯅꯤ ꯍꯥꯏ ꯑꯗꯣ ꯀꯔꯤ ꯀꯥꯏꯗꯒꯤ ꯇꯤꯅꯣ ꯐꯧꯅꯤꯅꯦ ꯃꯁꯦ ꯅꯪꯅ ꯇꯤꯂꯣ ꯎꯔꯕꯁꯨ ꯐꯧꯅꯤ ꯇ ꯇꯣꯅ ꯑꯗꯨꯒ ꯅꯪ ꯆꯤꯊꯤ ꯍꯥꯏꯔꯦ ꯑꯗꯨꯒ ꯀꯩꯅꯣ ꯃꯅꯥꯎ ꯄꯥꯏꯔꯤ ꯑ ꯗꯤ ꯐꯧꯗ ꯇꯤꯟ ꯐꯛꯑꯦꯅ ꯇꯧꯕꯅꯤꯅꯦ ꯇꯥꯆꯧ ꯍꯥꯏꯗ ꯑ ꯃꯇꯨꯡꯗꯤ ꯈꯪꯉꯨꯀꯣ ꯍꯥꯏ ꯍꯣꯏ ꯍꯣꯏ ꯍꯥꯏ ꯑꯗꯨꯝ ꯀꯩꯗꯗꯅꯤ ꯅꯨꯄꯥ ꯈꯨꯅ ꯃꯌꯥꯝꯕꯕꯁꯤꯅ ꯃ ꯅꯨꯡꯁꯤ ꯇꯧꯅꯤꯅꯦ ꯃꯥꯅ ꯃꯥ ꯃꯥꯁꯦ ꯃꯁꯥ ꯉꯝꯗꯅ ꯃꯥꯁꯦ ꯏꯁꯤꯡ ꯑꯁꯥꯕ ꯏꯁꯤꯡ ꯑꯁꯥꯕ ꯂꯨꯝꯕꯤꯌꯦꯕ ꯃꯌꯥꯝ ꯑꯁꯤꯅ
ꯎꯝ ꯎꯝ
ꯃꯌꯥꯝꯕꯁꯦ ꯃꯥ ꯆꯠꯊꯣꯛꯀꯦ ꯃꯅꯥꯎꯄꯥꯁꯤꯗ ꯁꯤꯟꯅꯔꯝꯕ ꯑꯗꯨ ꯀꯅꯉ ꯃꯃꯅꯥꯎꯄꯥꯗ ꯁꯤꯟꯅꯔꯝꯝꯕꯕꯁꯤꯗꯤ ꯏꯁꯤꯡ ꯑꯕꯨꯡꯉꯣ ꯀꯩꯅꯣ ꯇꯧꯋꯣ ꯃꯃꯥꯅ ꯈꯔ ꯆꯥꯛ ꯏꯁꯤꯡ ꯊꯛꯅꯤꯡꯉꯦ ꯍꯥꯏꯔ ꯑꯗꯨꯅ ꯏꯁꯤꯡ ꯑꯁꯥꯁꯦ ꯈꯔ ꯄꯤꯊꯛꯄꯤꯔꯝꯃꯨꯀꯣ ꯍꯥꯏꯕ ꯑꯗꯨꯒ ꯏꯁꯤꯡ ꯑꯁꯥ ꯄꯤꯊꯄꯤꯔꯝꯃꯣ ꯍꯥꯏꯕꯗꯨꯗ ꯍꯣꯏ ꯄꯤꯊꯛꯀꯦ ꯍꯥꯏꯔꯒ ꯂꯩꯗ ꯃꯥꯗꯤꯅꯦ ꯀꯩꯅꯣ ꯇꯧꯔꯒ ꯏꯁꯤꯡ ꯑꯁꯥꯕꯗꯣ ꯈꯪꯕ ꯑꯩꯈꯣꯏꯒꯤ ꯀꯩꯅꯣꯒꯤ ꯇꯧꯔ ꯎ ꯃꯅꯥꯎ ꯃꯃꯥꯗꯨꯅꯅꯦ ꯏꯁꯤꯡ ꯌꯥꯝ ꯈꯧꯔꯥꯡꯉꯦ ꯍꯥꯏꯔꯛꯄ ꯀꯥꯟꯗꯅꯦꯀꯣ ꯃꯅꯥꯎꯄꯥ ꯖꯀꯅꯤ ꯍ
ꯎꯝ
ꯏꯁꯤꯡ ꯑꯁꯥꯕꯗꯣ ꯈꯪꯕ꯭ꯔ ꯍꯣꯏ ꯑꯩ ꯑꯦ ꯏꯃ ꯅꯪ ꯁ ꯊꯠꯅꯤꯡꯉꯦ ꯍꯥꯏꯕ ꯍꯣꯏ ꯑꯩ ꯄꯨꯔꯛꯄꯀꯣ ꯆꯥꯆꯧꯅꯨꯡꯉꯁꯥꯏ ꯍꯥꯏꯕꯗꯨ
ꯈ
ꯄꯤꯊꯣꯛꯑꯣ ꯍꯥꯏꯕꯅꯤꯀꯣ ꯍꯥꯏꯔꯒꯅꯦ ꯏꯁꯤꯡ ꯑꯁꯤꯗ ꯁꯧꯕꯁꯤꯦ ꯑꯁꯤ ꯄꯤꯊꯛꯑꯒꯦ ꯍꯦꯛꯇ ꯍꯥꯏꯔꯒꯅꯦ ꯈꯕ꯭ꯔꯥ ꯏꯁꯤꯡ ꯑꯁꯧꯕꯗꯣ ꯑꯝꯇ ꯌꯥꯟꯗꯕꯗ ꯏꯁꯤꯡꯕꯣꯡ ꯁꯧꯗ ꯑꯍꯝꯕ ꯍꯦꯛ ꯏꯊꯔꯛꯄꯒꯅꯦ ꯃꯌꯥꯝ ꯃꯃꯥꯒꯤ ꯃꯌꯥꯁꯤꯗ ꯍꯩꯖꯤꯜꯂꯕ ꯍꯩꯍꯦ ꯑꯗꯨꯒꯅꯦ ꯃꯦꯕꯅꯦ ꯀꯩꯅꯣ ꯇꯧꯔꯒꯅꯦ ꯊꯤꯡ꯭ꯔꯕ ꯁꯤꯒꯕ ꯍꯥꯏꯗꯤ ꯑꯗꯨꯝ ꯐꯪꯗꯅ ꯑꯗꯨꯝ ꯁꯤꯈ꯭ꯔꯦ ꯑꯗꯨꯒꯅꯦ ꯑꯗꯨ ꯈꯪꯗꯕ ꯑꯃ ꯄꯥꯁ ꯃꯟꯗꯔ ꯃ ꯃꯥꯗ ꯏꯃꯥꯁꯦ ꯇꯨꯃꯤꯟꯅ ꯂꯩꯒ꯭ꯔꯦꯅꯦ ꯏꯃꯥ ꯏꯁꯤꯡ ꯑꯣꯛꯑꯕꯣ ꯍꯩꯔꯛ ꯈꯣꯠꯛꯑꯣ ꯇꯧꯔꯦ ꯑꯗꯨꯒꯒꯅꯇꯪ ꯈꯨꯝꯗꯕꯤꯗꯨꯗ ꯑꯣꯛꯑ ꯃꯥꯜꯂꯤ ꯃꯥꯁꯦ ꯃꯕꯨꯛ ꯊꯜꯂ ꯃꯥꯜꯂꯦ ꯍꯥꯏꯔꯅꯤ ꯋꯥꯔ ꯃꯥꯗ ꯏꯁꯤꯡꯊꯛꯄꯗ ꯍꯥꯏꯔꯒ ꯃꯥꯁꯨ ꯂꯩꯔꯤ ꯑꯗꯨꯒ ꯍꯧ ꯃꯥꯒꯤ ꯀꯨꯏꯅ ꯂꯩꯦ ꯀꯉꯥꯏꯣꯅꯥꯀ ꯃꯥ ꯋꯥ ꯎꯗ ꯃꯥ ꯇꯨꯒ꯭ꯔꯦꯁꯤ ꯃꯣꯏꯅ ꯈꯪꯗꯕꯅꯤꯅ ꯃꯥꯗꯤ ꯑꯗꯨꯝ ꯂꯩꯌꯦ ꯑꯗꯨꯒ ꯃꯌꯥꯝ ꯑꯃꯁꯁꯨ ꯂꯥꯛꯑꯀꯥꯟꯗꯅꯦ ꯍ ꯃꯥꯁꯦ ꯄꯧꯋ ꯃꯥꯏ ꯃꯥ ꯀꯩꯗꯧꯔꯒꯦ ꯍꯧꯒꯠꯂꯣ ꯍꯥꯏꯔꯗꯣ ꯀꯩꯝꯇ ꯇꯥꯗ꯭ꯔꯦ ꯑꯗꯨꯒ ꯏꯍ ꯄꯦꯗꯧꯔꯒ ꯍꯥꯏ ꯃꯌꯥꯝꯕꯁꯤꯗꯤ ꯈꯪꯍꯟꯅꯤꯅ ꯁꯤꯔꯦꯗꯣ ꯈꯪꯍꯟꯅꯤ ꯃꯥꯁꯦꯞꯄꯦꯦ ꯃꯥꯁꯦ ꯁꯤꯔꯦꯅꯦ ꯀꯔꯤ ꯗꯒꯗꯅ ꯎꯅꯅ ꯍꯥꯏꯌꯦ ꯑ ꯆꯥ ꯑ ꯆꯧꯅ ꯏꯁꯤꯡꯥ ꯑꯁꯥ ꯄꯤꯊꯣꯛ ꯍꯥꯏꯕꯗꯣ ꯄꯤꯊꯛꯄꯅꯦ ꯑꯗꯣ ꯏꯃꯥꯁꯦ ꯀꯩꯝꯇ ꯍꯥꯏꯒ ꯃ ꯏ ꯍꯥꯏ ꯄ ꯅꯪꯒꯤꯅꯤ ꯍꯥꯏ ꯅꯪ ꯀꯃꯥꯏꯅ ꯅꯝꯒꯗꯣꯏꯅꯣ ꯈꯪꯗꯣꯏꯅꯤ ꯏꯃꯥꯁꯦ ꯍꯧꯖꯤꯛ ꯏꯁꯤꯡ ꯑꯁꯥꯎ ꯊꯣꯛꯄꯗ ꯁꯤꯈ꯭ꯔꯦꯅꯦ ꯅꯪ ꯍꯥꯠꯂꯕꯅꯦ ꯏꯃꯥꯁꯦ ꯅꯪ ꯅꯦ ꯅꯪꯄꯪꯕꯨ ꯈꯪꯗꯕ ꯈꯣꯠꯇꯕ ꯑꯩꯗꯤꯣ ꯀꯃꯥꯏꯅ ꯇꯧꯅꯤ ꯏꯃꯥ ꯅꯆꯥ ꯋꯥꯔꯧꯅꯨꯀꯣ ꯍꯥꯏꯔꯒ ꯃꯥꯗ ꯃꯥꯗꯤ ꯄꯣꯗ ꯐꯠ ꯂꯩ ꯏꯦ ꯑꯗꯨꯃ ꯂꯤꯁꯅ ꯀꯥꯟꯅꯗ ꯂꯤꯁꯦ ꯀꯥꯏ ꯏꯇ ꯀꯥꯟꯗꯤꯦ ꯄꯪ ꯑ ꯎꯝ ꯑꯈꯪꯕꯒꯤ ꯃꯈꯨꯠꯇ ꯍꯔꯥ ꯃꯤꯁꯤ ꯃꯤꯁꯤ ꯍꯥꯏ
ꯍ ꯑꯆꯥ ꯑꯆꯥ ꯑ ꯑ ꯑꯆꯥ ꯑꯗꯨꯗꯤ ꯌꯥꯝ ꯐꯠꯇꯦꯗꯅ ꯑꯗꯨꯗꯤ ꯑꯥ
ꯑꯗꯨꯃ ꯁꯃ ꯂꯩ